ꯍꯂꯣ
ꯑ ꯇꯥꯕ꯭ꯔꯣ
ꯇꯥꯏ ꯇꯥꯏ ꯇꯕꯤꯤꯔꯔꯤꯕꯣ
ꯄꯥꯕꯤꯖꯕꯗꯣ ꯅꯪ ꯅꯪꯒꯤꯗꯤ ꯌꯥꯝ ꯅꯪꯒꯤ ꯈꯣꯟꯖꯦꯜꯗꯤ ꯌꯥꯝ ꯁꯦꯡꯅ ꯇꯥꯏꯌꯦ
ꯑꯣ ꯅꯪꯁꯨ ꯑꯗꯨꯝ ꯁꯦꯡꯅ ꯇꯥꯏꯗ ꯅꯣꯡ ꯆꯨꯗ꯭ꯔꯣ
ꯆꯨꯗꯦꯗ ꯍꯧꯖꯤꯛꯇꯤ ꯅꯪꯉꯣꯟꯗ ꯑꯩꯅ ꯐꯣꯟ ꯇꯧꯔꯀꯥꯟꯗꯩꯗꯤꯀꯣ ꯑ ꯐꯖꯅ ꯑꯗꯨꯝ ꯆꯜꯂꯦꯕ ꯑꯩꯅ ꯐꯣꯟ ꯃꯤ ꯑꯩꯈꯣꯏ ꯏꯃꯥꯟꯅꯨꯕꯤꯁꯤꯡꯗ ꯇꯧꯔꯛ ꯃꯥꯗ ꯅꯦꯠꯋꯥꯛ ꯅꯨꯡꯉꯥꯏꯇꯕ ꯇꯥꯎꯕ ꯌꯥꯗꯦꯅꯦ ꯑꯇꯣꯞꯄꯗ ꯇꯧꯕ ꯌꯥꯗꯦ ꯑꯩꯅ
ꯑꯣ
ꯃꯤ ꯑꯇꯣꯞꯄꯗ ꯇꯥꯎ ꯑꯗꯨꯗꯤ ꯃꯤ ꯑꯇꯣꯞꯄꯗ ꯇꯧꯔꯨꯅꯨ ꯍꯥꯏꯕ ꯃꯥꯜꯂꯦ
ꯎ ꯇꯨ ꯀ ꯑꯣꯏꯒꯂ
ꯑꯗꯨꯗꯤ ꯑꯩꯈꯣꯏꯅꯤ ꯈꯛꯇ ꯇꯧꯕ ꯇꯥꯕꯅꯤꯅꯦ
ꯏꯕꯥꯅꯤ ꯀꯇꯪ ꯇꯧꯧꯕꯗꯥꯕꯅꯦꯕ
ꯎꯝ ꯑꯩꯒꯤ ꯃꯤ ꯑꯇꯣꯞꯄꯗ ꯇꯥꯎꯅꯕ ꯆꯥꯟꯁ ꯂꯏꯇ
ꯍꯣꯏ ꯏꯗ ꯏꯕꯥꯅꯤ ꯈꯤꯇꯪ ꯇꯧ ꯂꯣꯏꯔꯗ
ꯅꯪꯒꯤ ꯊꯕꯥꯛꯁꯕ ꯍꯧꯖꯤꯛꯇꯤ ꯇꯥꯗꯦ ꯑꯩꯈꯣꯏ ꯑꯗꯨꯗꯤ ꯅꯣꯏꯗ ꯇꯥꯕ꯭ꯔꯣ
ꯍꯧꯖꯤꯛꯇꯗꯗꯅ ꯆꯥꯏ ꯎ ꯈ ꯇ ꯑꯔꯝ ꯃꯅꯤ ꯇꯔꯦ ꯎ ꯑꯁ ꯁꯪꯅꯤꯗ ꯅꯣꯡꯁꯦ ꯅꯣꯡ ꯈꯣꯡꯉꯝꯕꯅꯦ ꯍꯧꯖꯤꯛꯇ ꯍꯣꯔꯦꯟ ꯅꯨꯡꯗꯥꯡ ꯇꯥꯗꯧ ꯃꯥꯜꯂꯦ
ꯌꯥꯝ ꯀꯥꯟꯅ ꯇꯥꯗꯕ ꯃꯥꯜꯂꯦꯗ
ꯌꯥꯝ ꯀꯟꯅ ꯇꯥꯗꯧ ꯃꯥꯜꯂꯦ ꯍꯥꯏꯔꯣ
ꯑꯥ
ꯌꯥꯝ ꯀꯥꯟꯟꯅ ꯇꯥꯔꯒꯅ ꯇꯨꯝꯕ ꯅꯨꯡꯉꯥꯏꯔꯅꯤ ꯀꯩꯅꯣ ꯅꯨꯡꯉꯥꯏ
ꯑ ꯑꯁ ꯅꯨꯡꯉꯥꯏꯅꯤ ꯀꯥꯏꯅ ꯌꯥꯝ ꯅꯣꯡ ꯀꯩꯅꯣ ꯌꯥꯝ ꯆꯨꯔꯁꯨ ꯇꯥꯜꯂ ꯂꯦ ꯏꯁꯤꯡ ꯆꯥꯎꯕꯅꯅ ꯌꯥꯗꯦ ꯏꯁꯤꯡ ꯌꯥꯝ ꯆꯥꯎꯔꯗꯤ ꯇꯜꯂꯗꯅ
ꯏꯁꯤꯡ ꯆꯥꯎꯕꯁꯨ ꯅꯨꯡꯉꯥꯏꯔꯦ ꯀꯩꯅꯣꯝ ꯉꯥ
ꯁꯤꯁ ꯏꯁꯤꯡ ꯆꯥꯕ ꯅꯨꯡꯉꯥꯏꯔꯛ ꯀꯥꯏꯅ ꯋꯥꯔꯤꯗꯤ ꯏꯁꯤꯡ ꯆꯥꯕ ꯀꯩꯒꯤ ꯅꯨꯡꯉꯥꯏꯔꯤꯕ ꯑꯩꯈꯣꯏ ꯏꯁꯤꯡ ꯆꯥꯎꯔꯒ ꯏꯁꯤꯡ ꯏꯁꯤꯡ ꯃꯔꯅꯥꯛꯇ ꯆꯠꯂꯒ ꯆꯠꯀꯗꯧꯕꯗꯣ ꯇꯜꯂꯦꯕ
ꯍꯨ ꯨ ꯇꯧꯔꯛ ꯈꯣꯠꯕꯗ ꯅꯨꯡꯉꯥꯏꯇ꯭ꯔꯣ ꯅꯨꯡꯉꯥꯏꯔ ꯀꯩꯅꯣ ꯆꯄꯜ ꯁꯦꯟꯗꯟ ꯁꯦꯟꯗꯟ ꯂꯧꯊꯣꯛꯑꯒ ꯏꯁꯤꯡ ꯃꯔꯛꯇ ꯍꯣꯡꯅ ꯅꯦꯠꯂꯒ ꯁꯣꯔꯣꯛꯇ ꯅꯦꯜꯂ ꯆꯠꯄꯗꯣ ꯅꯨꯡꯉꯥꯏꯕꯅꯤꯍꯦ
ꯍꯥꯏꯅꯤꯀꯣ ꯑꯗꯨꯗꯤ ꯅꯥꯅꯤꯡꯉꯥꯏ ꯊꯕꯛꯅꯦ
ꯅꯔꯣꯏꯗ ꯀꯩꯁꯨ ꯁꯨꯅ ꯅꯔꯣꯏꯗ ꯀꯩ ꯀꯩꯗꯧꯕꯩ ꯅꯥꯗꯣꯏꯕ ꯅꯥꯔꯣꯏ ꯏꯁꯤꯡ ꯁꯥꯟꯅꯒꯗꯕꯅꯤ ꯀꯩꯅꯣ ꯏꯁꯤꯡ ꯁꯥꯟꯅꯒꯗꯕꯅꯤ ꯉꯥꯅꯨ ꯉꯥꯟ ꯉꯥꯅꯨꯗꯧꯅ ꯏꯁꯤꯡ ꯁꯥꯟꯅꯒꯗꯅꯤ ꯗꯕꯅꯤ ꯉꯥꯅꯨ ꯃꯆꯥ ꯀꯩ ꯍꯥꯏꯅꯣ ꯏꯁꯤꯡ ꯁꯦꯝꯂꯩꯕꯗꯣ
ꯑ ꯅꯪ ꯅꯥꯔ ꯀꯥꯟꯗ ꯅꯨꯡꯉꯥꯏꯅꯤ ꯀꯣ ꯌꯦꯡꯉꯣ ꯑꯦ ꯍꯧꯖꯤꯛ ꯇꯥꯔꯛꯑꯦ ꯅꯣꯡ ꯇꯥꯔꯛꯑꯦ
ꯑꯩ ꯍꯥꯏꯁꯤ ꯍꯦꯛ ꯄꯟꯕꯒ ꯇꯥꯔꯦꯗ ꯅꯣꯡ ꯐꯥꯎ ꯑꯩ ꯀꯤꯕꯅꯦꯕ
ꯑ ꯑꯗꯨ ꯅꯣꯏꯗꯁꯨ ꯇꯥꯕ꯭ꯔꯣ
ꯑꯩꯗꯤꯗꯤꯣꯏ ꯇꯥꯗꯦꯗ ꯑꯩꯈꯣꯏ ꯖꯒꯥꯗꯤ ꯇꯥꯔꯣꯏꯗ
ꯅꯣꯏ ꯀꯩꯅꯣ ꯅꯪ ꯅꯍꯥꯟꯗ ꯋꯥꯋꯥꯛꯀꯤꯡ ꯆꯠꯅꯤꯡ ꯍꯧꯗꯣꯛꯄꯤꯒꯦ ꯀꯥꯏꯅ ꯇꯧꯔꯤꯁ ꯍꯧꯁꯨ ꯍꯧꯗꯣꯛ ꯄꯗꯦ ꯆꯠꯁꯦ ꯍꯥꯏꯁꯨ ꯍꯥꯏꯕꯤꯗꯦ
ꯑꯩꯗꯤ ꯆꯠꯂꯦ ꯏꯃꯥꯟꯅꯕ ꯑꯃꯒ ꯁꯗ ꯆꯦꯜꯂꯦ
ꯎꯝ ꯇꯧꯔꯅꯤ ꯅꯪꯗꯤ
ꯍꯨꯃꯥꯡ ꯐꯖꯅ ꯊꯣꯛꯈ꯭ꯔꯦ ꯑꯗꯨꯒ ꯍꯜꯂꯛꯑꯒ ꯆꯥꯛ ꯆꯥ ꯇꯣꯡꯉꯒ ꯄꯨꯡ ꯇꯔꯥ ꯃꯈꯥꯏꯗ ꯌ ꯇꯨꯝꯕ ꯍꯧꯔꯦ ꯄꯨꯡ ꯕꯥꯔꯣ ꯃꯈꯥꯏ ꯄꯨꯡ ꯕꯥꯔꯣꯐꯥꯎ ꯇꯨꯝꯃꯦ
ꯑꯣ ꯌꯥꯝ ꯅꯨꯡꯉꯥꯏꯔꯤ ꯅꯪ ꯑꯁ ꯋꯥꯏꯋꯦꯗ ꯑꯁꯦꯡꯕ
ꯍꯪꯆꯤꯠꯁꯨ ꯅꯪ ꯅꯪꯁꯨ ꯆꯠꯄ꯭ꯔꯣ
ꯉꯁꯤ ꯆꯜꯂꯦ
ꯎꯝ ꯍꯣꯏ ꯆꯥꯟꯅꯗꯕꯅꯦ ꯍꯌꯦꯡ ꯍꯌꯦꯡ ꯍꯪꯆꯤꯠꯃꯨꯛ ꯆꯠꯇꯣꯏꯅꯦ ꯆꯦꯟꯗꯣꯏꯅꯤ ꯑꯌꯨꯛꯇ ꯃꯨꯛ ꯉꯥꯛ ꯇꯪꯑꯣꯏꯔꯁꯨ ꯍꯣ ꯑꯩꯈꯣꯏꯒꯤ ꯐꯦꯠꯀꯤ ꯁꯔꯨꯛꯀꯣ ꯈ ꯈꯔ ꯂꯧꯊꯣꯛꯇꯗꯤ ꯌꯥ ꯗꯦꯕ
ꯉꯁꯤ ꯆꯠꯄꯗꯤ ꯁꯤꯒꯗꯥꯎꯔꯦꯗ ꯑꯩ ꯑꯩꯗꯤ
ꯋꯥꯛꯀꯤꯡ ꯆꯠꯄꯕꯨ ꯁꯤꯗꯧꯔꯦ ꯍꯥꯏꯔꯒꯗꯤ ꯏꯕꯦꯝꯃꯥ ꯀꯩꯗꯧꯗꯣꯏꯅꯣ ꯋꯥꯛꯀꯤꯡ ꯆꯠꯄꯕꯨ ꯁꯤꯗꯧꯔꯦꯌꯦ
ꯌꯥꯝ ꯋꯥꯔꯦ ꯀꯥꯕꯁꯨ ꯉꯝꯗ꯭ꯔꯦ ꯉꯁꯤ ꯑꯩꯈꯣꯏ ꯍꯜꯂꯛꯄꯗꯣ
ꯃꯣꯏ ꯃꯤ ꯀꯌꯥ ꯆꯠꯂꯤꯕ ꯑꯍꯨꯝ ꯑꯅꯤ ꯃꯔꯤ
ꯃꯤ ꯃꯔꯤ ꯃꯉꯥ ꯇꯔꯨꯛ ꯃꯤ ꯇꯔꯨꯛꯅꯤ ꯇꯔꯨꯛ ꯇꯔꯦꯠꯅꯦ
ꯑꯩꯉꯣꯟꯗꯒ ꯍꯥꯏꯔꯛꯇꯦꯅꯦ
ꯍꯥꯏꯔꯛꯇꯦ ꯀꯥꯏ ꯅ ꯆꯩ ꯂꯥꯛꯀꯅꯤꯀꯣ ꯑꯩ ꯍꯥꯏ ꯍꯥꯏꯕꯤꯔꯒ ꯆꯠꯄꯅꯤꯀꯣ
ꯍꯥꯏꯔꯛꯇꯦꯅꯦ ꯋꯥꯛꯀꯤꯡ ꯆꯠꯁꯦ ꯈꯣꯠꯁꯦꯅ ꯍꯥꯏꯔꯛ ꯐꯩ ꯐꯩ ꯐꯩ ꯐꯩ
ꯍꯥꯏꯔꯛꯇꯦ ꯍꯥꯏꯕꯗꯤ ꯍꯥꯏꯅꯨꯗ ꯅꯪꯁꯤ ꯆꯤꯟ ꯌꯥꯝ ꯄꯤꯅꯣ
ꯎꯝ ꯐꯒꯤ ꯇꯧꯅꯤꯗꯥ ꯑꯩ ꯅꯪꯗꯕꯩꯅꯤ
ꯑꯈꯣꯏ ꯆꯠꯄꯁꯤꯅ ꯄꯨꯡ ꯎꯝ ꯑꯩꯠ ꯊꯥꯔꯇꯤ ꯗꯖꯔ ꯍꯂꯛꯄꯅꯦꯕ
ꯑꯦ ꯅꯣꯏ ꯄꯨꯡ ꯅꯤꯄꯥꯥꯟ ꯃꯈꯥꯏꯗ ꯍꯜꯂꯗꯤ ꯑꯩꯒ ꯆꯠꯂꯗꯤ ꯇꯣꯏꯅꯦ
ꯑ ꯑꯩꯈꯣꯏꯅ ꯍꯜꯂꯛꯄꯗꯣ ꯀꯩꯅꯣ ꯇꯧꯕ ꯑ ꯕꯖꯥꯔꯗꯨꯁꯨ ꯑꯃꯨꯛ ꯀꯩꯅꯣ
ꯑꯣ ꯈꯣꯡꯅ ꯂꯥꯛꯏꯔꯣ
ꯍꯣꯏ ꯍꯜꯂꯛꯄꯗꯤ ꯍꯣꯡꯅ ꯂꯥꯛꯑꯦ ꯒꯥꯔꯤꯁꯨ ꯂꯠ ꯏ ꯌꯥꯝ
ꯑꯦ ꯋꯥꯋꯀꯤꯡ ꯆꯠꯄꯄ ꯒꯥꯔꯤ ꯆꯠꯀꯗ꯭ꯔꯣ
ꯑꯁ ꯑꯗꯨ ꯑꯣꯏꯔꯁꯨ ꯌꯥꯝꯃꯨ ꯑꯗꯨ ꯑꯣꯏꯔꯁꯨ ꯆꯤꯡꯗ ꯀꯥꯄꯅꯤꯅ ꯋꯥꯏꯗꯗ ꯑꯗꯨꯒꯤ ꯆꯄ ꯉꯝꯗꯕꯒꯤꯅꯦ ꯀ
ꯋꯥꯔꯒꯁꯨ ꯈꯣꯡꯅ ꯆꯠꯀꯗꯕꯅꯤ ꯋꯥꯋꯥꯛꯀꯤꯡ ꯍꯥꯏꯕꯗꯤ ꯋꯥꯋꯥꯛꯀꯤꯡꯕꯨ ꯒꯥꯔꯤꯗ ꯆꯠꯅꯕ꯭ꯔꯣ
ꯋꯥꯀꯤ ꯗꯦ ꯑꯩꯈꯣꯏ ꯇ ꯍ ꯇꯥꯏꯌꯦ
ꯎꯝ ꯅꯣꯡꯁꯦ ꯃꯑꯣꯡꯗꯤ ꯃꯥꯜꯍꯜꯂꯦ ꯑꯗꯨ ꯅꯣꯡ ꯀꯟꯅ ꯆꯨꯕꯔꯣ
ꯗꯤ ꯀꯣ ꯅꯣꯡ ꯌꯥꯝ ꯀꯟ
ꯅꯣꯡ ꯀꯟꯅ ꯇꯥꯕ꯭ꯔꯣ ꯑꯣ ꯇꯨꯝꯃ ꯅꯨꯡꯉꯥꯏꯔꯅꯤꯅꯦ ꯅꯪꯗꯤ ꯕꯣꯜ ꯌꯦꯡꯗ꯭ꯔꯦ
ꯑꯃꯠ
ꯑꯥ
ꯕꯣꯜ ꯌꯦꯡꯗꯦ ꯑꯩ
ꯕꯣꯜ ꯌꯦꯡꯗꯕ꯭ꯔꯕ ꯇꯕ꯭ꯔꯣ
ꯏ ꯌꯦꯡꯗꯦ ꯅꯪ ꯅꯕ꯭ꯔꯣ
ꯑꯦ ꯑ ꯍꯧꯖꯤ ꯏ ꯂꯣꯏꯔꯗꯤ ꯌꯦꯡꯒꯦ ꯑꯃꯨꯛ ꯍꯧꯔ ꯑꯃꯨꯛ ꯍꯧꯔꯗꯤ ꯌꯦꯡꯉꯦꯕ ꯍꯧꯈ꯭ꯔꯕ ꯑꯃꯣ
ꯕ ꯌꯦꯒ ꯏꯗꯤ
ꯣꯔ ꯍꯥꯎ ꯣꯔ ꯍꯥꯎꯈ꯭ꯔꯕ ꯍꯥꯏꯕꯅꯦ ꯣꯜ ꯍꯈ꯭ꯔꯕꯕ
ꯍꯥꯎꯗꯦꯅꯦ ꯍꯥꯎꯗ꯭ꯔꯦ ꯋꯥꯂꯦ ꯅꯪꯁꯨꯣꯃꯒ ꯌꯦꯡꯒꯦ ꯍꯥꯏꯔꯣ
ꯍꯣꯏ ꯌꯦꯡꯗꯣꯏꯅꯦ ꯍꯧꯕꯗ ꯌꯦꯡꯗꯣꯏꯅꯦ
ꯊꯧꯕꯗ ꯌꯦꯡꯗꯣꯏꯅꯦ ꯀꯥꯏꯅ
ꯂꯩꯅꯤ ꯐꯥꯁ ꯍꯗꯤ ꯭ꯔꯦꯛ ꯂꯣꯏꯔꯒꯅꯦ ꯑꯃꯨꯛ ꯑꯃꯨꯛ ꯁꯥꯟꯅꯕ ꯍꯧꯕꯗꯣ ꯑꯗꯨꯒꯤꯗꯨ ꯃꯇꯦꯛ ꯈꯔ ꯌꯦꯡꯒꯦꯕ
ꯎꯝ
ꯅꯍꯥꯟ ꯂꯩꯗꯤ ꯍꯧꯗꯧ ꯃꯥꯜꯂꯦꯀꯣ ꯑꯩꯡ ꯌꯦꯡꯁꯤꯅꯕꯅꯦꯦꯅ ꯉꯁꯥꯏ ꯑꯌꯨꯛ ꯁꯨ ꯀꯩꯅ ꯀꯥꯄꯅꯦ ꯕꯨꯁꯇꯔ ꯀꯥꯄꯅꯦ ꯀꯥꯄ
ꯎꯝꯝꯕꯣ ꯌꯦꯡꯅꯕ
ꯍꯣꯏ
ꯌꯥꯝ ꯐꯅ ꯌꯥꯝ ꯐꯩꯌꯦꯀꯣ ꯕꯧ ꯁꯥꯎ ꯇ ꯑꯣꯏꯅꯤ
ꯍꯣꯏ
ꯅꯍ ꯌꯦꯡꯕꯁꯨ ꯁꯥꯡꯁꯦ ꯁꯥꯡꯂꯣꯏꯗꯕꯗ
ꯁꯪꯅꯦꯍꯦ ꯀꯩꯗꯧꯕꯩ ꯁꯪꯉꯣꯏꯗꯣꯏꯩꯅꯣ ꯕꯥꯅꯤ ꯋꯥꯔ ꯁꯥꯒꯔ ꯌꯦꯉꯅꯤ ꯍꯣꯏ ꯉꯁꯥꯏ ꯐꯖꯅ ꯄꯣꯊꯥꯗꯤꯦ ꯇꯨꯝꯅꯤꯡꯉꯦ
ꯑꯥ ꯀꯗꯥꯏ ꯀꯗꯥꯏꯗ ꯆꯠꯂꯤꯕꯅ ꯉꯁꯥ
ꯉꯁꯥꯏ ꯐꯖꯅ ꯄꯣꯊꯥꯗ꯭ꯔꯤ ꯀꯩꯁꯨ ꯆꯠꯇꯦꯗ ꯀꯩꯁꯨ ꯆꯠꯇꯦꯕ ꯑꯗꯨ ꯍꯤꯞꯄꯜ ꯂꯩꯌꯦꯕ
ꯐꯖꯥꯗ꯭ꯔꯦꯀꯣ ꯃꯤ ꯃꯆꯥꯕꯨ ꯊꯝꯖꯅꯤꯉꯥꯏ ꯂꯩꯇ꯭ꯔꯦ
ꯏ
ꯁ ꯅꯪꯅ ꯅꯪꯅ ꯑꯁꯦꯡꯕ ꯍꯥꯏꯗ꯭ꯔꯗꯤ
ꯑꯩꯕꯨ ꯆꯤꯟ ꯌꯥꯝ ꯊꯤꯕꯩꯇꯥꯔꯦ ꯇ
ꯑꯩ ꯑꯩ ꯊꯤꯌꯦꯦ ꯍꯥꯏꯗꯦꯀꯣ ꯍꯥꯏꯕꯗꯤ
ꯎꯝ ꯅꯪ ꯊꯥꯖꯗꯕ ꯍꯥꯏꯕꯗꯨꯗꯤ ꯆꯤꯟ
ꯅꯪꯅ ꯊꯥꯖꯗꯕꯗꯨꯗꯤ ꯑꯩꯅ ꯆꯤꯟꯈꯤꯕ ꯇꯥꯗ꯭ꯔꯥ
ꯎꯝ
ꯍ
ꯑꯗꯨꯅꯦ ꯑꯗꯨꯃꯥꯏꯅ ꯇꯧꯔꯗꯤ ꯅꯪꯅ ꯊꯤꯗ꯭ꯔꯗꯤ ꯐꯩꯌꯦ ꯍꯥꯏꯕ ꯑꯅ ꯎꯗꯕꯤꯅꯤ ꯅ ꯀꯣ ꯈꯪꯗꯕꯀꯣ
ꯎ ꯊꯔꯦ
ꯑ ꯂꯩꯒꯗ
ꯁꯤꯦ ꯍꯣꯏ ꯑꯗꯨꯝ ꯌꯦꯡ ꯂꯩꯔꯤꯕꯣ ꯕꯣꯜ ꯌꯦꯡꯒꯦ ꯂꯩꯔꯤꯕꯣ
ꯆꯤꯟꯁꯨ ꯌꯥꯝ ꯆꯅ
ꯆꯤꯟꯊꯤꯕꯤꯗ ꯑꯩ ꯆꯤꯟꯊꯤꯕ ꯍꯩꯇꯦ ꯅꯣꯡ ꯈꯔ ꯇꯥꯔꯦ
ꯑꯥ
ꯎ
ꯅꯪꯁꯨ ꯄꯣꯝꯅꯤꯡꯔꯝꯒꯅꯤ ꯄꯝꯅꯤꯡꯔꯝꯒꯅꯤ ꯅꯤ ꯅꯣꯡ ꯇꯥꯔꯗꯤꯦ
ꯑꯦ ꯇꯨꯝꯅꯤꯡꯗꯦꯗ ꯍꯀꯥꯝ ꯆꯅ ꯆꯟꯕ ꯋꯥꯅꯤ ꯌꯥꯝ ꯀꯟꯅ ꯇꯨꯝꯅꯤꯡꯕ ꯑꯣꯏꯗꯣꯏꯗ
ꯁꯤꯦꯁ
ꯌꯥꯝ ꯀꯟꯅ ꯇꯨꯝꯅꯤꯡꯕ ꯑꯣꯏꯗꯦ
ꯃꯤ ꯃꯤꯠꯇꯣ ꯃꯤꯠꯇꯣ ꯀꯥꯎꯔꯒ ꯎꯏꯁꯤꯜꯂꯒ ꯂꯩꯅꯤꯅ ꯑꯗꯨ ꯇꯥꯎꯗꯤ ꯅꯨꯡꯉꯥꯏ
ꯃꯤ ꯎꯏꯁꯟꯕ ꯀꯥ ꯍꯩꯇꯦꯗ
ꯃꯤꯠꯄꯤ ꯁꯤꯡꯗꯤ ꯁꯤꯡꯕ꯭ꯔꯣ
ꯇꯨꯝꯕꯒꯤ ꯋꯥꯔꯤ ꯇꯧꯔꯒ ꯀꯩꯅꯣ ꯇꯧꯕꯗ ꯍꯛꯀꯝ ꯍꯩꯁ ꯆꯠꯂꯏꯗ
ꯑꯗꯨꯗꯤ ꯋꯥꯔꯤ ꯂꯤꯔꯣ ꯑꯩꯉꯣꯟꯗ
ꯇꯨꯝꯅꯤꯡꯗꯕ꯭ꯔꯣ
ꯑꯣꯏ ꯇꯨꯝꯅꯤꯡꯗꯦꯅꯤꯡ ꯇꯨꯝꯅꯤꯡꯗꯕꯒꯤꯅꯦ ꯐꯣꯟ ꯇꯔꯁꯤ
ꯀꯩꯅꯣ ꯋꯥꯋꯥꯛꯀꯤꯡ ꯆꯠꯄꯗ ꯌꯥꯝ ꯋꯥꯏ ꯍꯥꯏꯌꯦ ꯑꯩꯁꯨ ꯇꯨꯝꯅꯤꯡꯗꯦ ꯋꯥꯗꯕ ꯃꯥꯜꯂꯦꯗ ꯋꯥꯔꯒꯗꯤ ꯁꯣꯏꯗꯅ ꯇꯨꯝꯅꯤꯡꯉꯛꯀꯅꯤ
ꯑꯁ ꯌꯥꯝ ꯆꯥꯖꯗꯕꯒꯤ ꯇꯔꯦ ꯇꯧꯗꯤꯍꯦ ꯅꯉꯣꯟꯗ ꯑꯩ ꯀꯩ ꯅꯨꯃꯤꯠ ꯀꯩ ꯅꯨꯃꯤꯠꯇ ꯑꯩ ꯐꯗꯔ ꯇꯧꯈ꯭ꯔꯒꯦ ꯍꯥꯏꯔꯣ
ꯉꯁꯤ ꯉꯁꯤ
ꯁꯤꯟꯊꯅꯣ ꯑꯩ ꯃꯁꯤ ꯗꯦ
ꯅꯣꯡ ꯆꯨ ꯅꯣꯡ ꯆꯨꯔꯒ ꯑꯃꯨꯛ ꯏꯪꯖꯦ ꯂꯥꯛꯄ ꯒ ꯑꯃ ꯇꯧꯋꯦ
ꯏꯪꯕ꯭ꯔꯣ ꯏꯪꯕ꯭ꯔꯥ ꯍꯥꯏꯕ
ꯏꯪꯁꯤꯜꯂꯛꯑꯦꯕ ꯌꯥꯝ ꯀꯟꯅ ꯏꯪꯕꯗꯤ ꯑꯣꯏꯗꯦ ꯏꯪꯁꯤꯜꯂꯛꯑꯦꯕ
ꯑꯗꯨꯗꯤ ꯐꯤ ꯐꯤꯗ ꯄꯨꯔꯛꯑꯣꯔꯣ ꯑꯝ ꯍꯣꯏ ꯄꯨꯔꯛꯀꯦ ꯄꯨꯔꯛꯀꯦꯕ
ꯅꯪ ꯅꯪ ꯑꯩ ꯅꯨꯡꯁꯤꯔꯗꯤ ꯄꯨꯕꯤꯔꯛꯑꯣꯅꯦ ꯅꯨꯡꯁꯤꯗ꯭ꯔꯗꯤ ꯄꯨꯕꯤꯔꯛꯇꯁꯨ ꯌꯥꯏ
ꯍ ꯑꯗꯨꯕꯤꯔꯛꯀꯦ ꯉꯥꯏꯔꯝꯃꯨꯀꯣ
ꯑ ꯍꯣꯏ ꯏꯗꯅ ꯄꯨꯕꯤꯔ ꯀꯔꯂ ꯌꯥꯎꯋꯦ
ꯑꯗꯨꯗ ꯍꯔꯁꯅꯅꯨꯡ ꯑꯥꯏꯇꯦ ꯄ
ꯌꯥꯔꯦꯗ ꯍ ꯌꯥꯝ ꯃꯣꯍꯅꯤ ꯃꯥ ꯃꯑꯣꯡ ꯃꯇ ꯍꯟꯕꯗꯤ ꯌꯥꯝ ꯍꯩꯈ꯭ꯔꯕ ꯇꯧꯊꯣꯛꯄꯗꯗꯤ ꯇꯧꯊꯣꯛꯄꯗꯗꯤ ꯏꯃꯩ ꯃꯩ ꯆꯤꯟꯗꯗꯤ ꯌꯥꯝ ꯍꯩꯔꯦꯅꯦꯀꯣ ꯁꯤꯖꯤꯂꯦ ꯆꯕꯤ ꯁꯥꯥ ꯎꯝ ꯄꯨꯡ ꯕꯥꯔꯣ ꯇꯥꯕ ꯇꯥꯗꯧꯔꯣꯏꯗ ꯇꯕꯣ ꯇꯔꯕꯔꯣ ꯍꯜꯂꯣ